ꯍꯜꯂꯣ
ꯑꯥꯜꯂꯣ
ꯍꯜꯂꯣ ꯇꯥꯕ꯭ꯔꯣ ꯚꯥꯏ
ꯇꯥꯔꯦ ꯚꯥꯢ
ꯑꯣ
ꯑ ꯚꯥꯏꯕꯨ ꯍꯧꯖꯤꯛꯤ ꯇꯧꯔꯤꯒꯦ ꯁꯨꯝ ꯍꯥꯏꯗꯤ ꯁꯨꯝ ꯂꯩꯔꯝꯃꯤꯕ꯭ꯔ ꯀꯃꯥꯏ ꯇꯧꯔꯤꯕ꯭ꯔꯣ ꯊꯕꯛ ꯌꯥꯝ ꯆꯤꯟꯕ꯭ꯔꯣ ꯍꯧꯖꯤꯛꯄꯨ ꯚꯥꯏ
ꯑꯣ ꯆꯤꯟꯗꯦ ꯆꯤꯟꯗꯦ ꯍ ꯍꯧꯖꯤꯛꯁꯦ ꯑꯗꯨꯝ ꯏꯇꯥꯎꯁꯨꯨꯝ ꯍꯛꯆꯤꯛ ꯂꯥꯡꯉꯝꯕ ꯍꯥꯏꯇꯥꯔꯦ ꯑꯩ ꯑꯩꯈꯣꯏꯒꯤ ꯍꯩ ꯔꯥ ꯈꯤꯇꯪ ꯆꯥꯔꯒ ꯍꯥꯏꯇꯥꯔꯦꯀꯣ ꯑꯩꯈꯣꯏ ꯂꯩꯔꯝꯕ ꯍꯥꯏꯇꯥꯔꯦ ꯇꯥꯎꯕꯨ ꯀꯃꯥꯏꯅ ꯇꯧꯔꯤꯒꯦ ꯎꯗꯕꯁꯨ ꯀꯨꯏꯔꯦ ꯑꯗꯒꯤ ꯅꯨꯡꯉꯥꯏꯔꯤꯕ꯭ꯔꯥ ꯀꯃꯥꯏ ꯇꯧꯔꯤꯒꯦ
ꯑꯣ
ꯃꯥꯅꯤ ꯃꯥꯅꯤ ꯇꯥꯎ ꯅꯨꯡꯉꯥꯏ ꯅꯨꯡꯉꯥꯏ ꯂꯩꯒꯗꯕꯅꯤ
ꯎꯝ ꯏꯇꯥꯎ ꯑꯍꯝ ꯀꯔꯤ ꯀꯔꯤ ꯃꯊꯦꯜ ꯆꯥꯔꯒꯦ ꯉꯁꯤꯕꯣ
ꯑ ꯍꯋꯥꯏ ꯀ ꯀꯦꯠ ꯑꯃꯒ ꯑ ꯆꯥꯎꯈꯨꯠ ꯑꯃꯒ ꯇꯧꯋꯦ ꯑꯗꯨꯃꯥꯏꯅꯋ ꯉꯁꯤꯒꯤꯗꯤ ꯌꯥꯔꯦ ꯌꯥꯔꯦ
ꯎ
ꯇꯧꯔꯦ ꯄꯥꯏꯈꯣꯏꯗꯤ ꯆꯥꯛ ꯌꯦꯟꯁꯥꯡꯗꯤ ꯑꯥ ꯆꯥꯔꯕ꯭ꯔꯥ ꯀꯃꯥꯏꯅ ꯇꯧꯋꯤ
ꯑꯩꯈꯣꯏꯁꯨ ꯉꯁꯤ ꯀꯩꯅꯣ ꯇꯧꯔꯦ ꯉꯁꯥꯏ ꯆꯥꯔꯦ ꯑꯩꯈꯣꯏꯁꯨ ꯉꯁꯤꯗꯣ ꯑ ꯑꯗꯨ ꯅꯍꯥꯟꯗꯒꯤ ꯆꯥꯗ ꯀꯨꯏꯔꯦꯗꯀꯣ ꯉꯁꯤꯗ ꯀꯧꯇꯥ ꯉꯥꯗꯣ ꯊꯣꯡꯉꯦꯕꯀꯣ ꯑꯗꯨꯒ ꯀ ꯀ ꯁꯤꯡꯖꯨ ꯑꯃ ꯁꯨꯔꯦ ꯑꯩꯈꯣꯏ ꯐꯅ ꯍꯥꯎꯅ ꯑꯩꯈꯣꯏꯒꯤ ꯃꯤꯃꯤ ꯍꯥꯏ ꯇꯥꯔꯦ ꯃꯤ ꯁꯤꯡꯖꯨꯗꯨꯕꯨ ꯌꯥꯝ ꯌꯥꯝꯅ ꯆꯥꯅꯕ꯭ꯔ ꯍꯧꯖꯤꯛ ꯑꯗꯨꯃ ꯁꯨꯔꯦ ꯑꯗꯨꯒ ꯇꯧ ꯊꯥꯕꯤ ꯆꯝꯐꯨꯠ ꯑꯃꯒ ꯇꯧꯒ ꯆꯝꯐꯨꯁꯤꯗꯤ ꯌꯥꯝ ꯌꯥꯎꯔꯦ ꯍꯥꯏꯇꯥꯔꯦ ꯑꯩꯈꯣꯏꯒꯤ ꯏꯟꯁꯥꯡ ꯃꯊꯦꯜꯗ ꯑꯗꯨꯝ ꯄꯥꯝꯁꯨ ꯄꯥꯝꯕ ꯑꯩꯈꯣꯏꯅ ꯑꯩꯅꯁꯨ ꯏꯥꯡ ꯅꯥꯄꯤꯁꯦ ꯆꯝꯐꯨꯠꯀꯨꯝꯕ ꯃꯥꯏꯔꯦꯡꯒꯨꯝꯕ ꯀꯖꯔꯒꯨꯝꯕꯁꯦ ꯑꯗꯨꯝ ꯆꯥꯔꯦ ꯍꯥꯏꯇꯥꯔꯦ ꯎ
ꯎꯦ ꯆ ꯆ ꯔ
ꯁꯥꯕꯅꯤꯅ ꯑꯩꯈꯣꯏꯒꯤ ꯑꯁ ꯈꯪꯗꯦꯅꯦ ꯍꯧꯖꯤꯛ ꯃꯇꯝꯁꯤꯗ ꯀꯃꯥꯏꯅ ꯀꯃꯥꯏ ꯇꯧꯔꯒ
ꯑ
ꯑꯦ ꯂꯣꯏ ꯇꯎ ꯇꯥꯕ꯭ꯔꯣ ꯑꯣꯟꯂꯥꯏꯟ ꯈꯤꯇꯪ ꯅꯨꯡꯉꯥꯏꯇꯕ ꯃꯥꯂꯦ ꯑꯈꯣꯟ ꯇꯥꯔꯔꯕꯣꯏ ꯇꯥꯔꯔꯕꯣꯏ ꯇꯥꯎ
ꯑ
ꯍꯧꯖꯤꯛꯄꯨ ꯎꯝ ꯀꯔꯤ ꯀꯃꯥꯏ ꯀꯃꯥꯏ ꯂꯦꯜꯂꯤꯒꯦ ꯃꯇꯝꯁꯤꯕꯨ ꯍꯥꯏ ꯍꯥꯏꯗꯤ ꯁꯨꯃꯥꯏꯅ ꯍꯥꯡꯉꯛꯏꯅꯦ
ꯑꯣ ꯚꯥꯏ ꯑꯩꯁꯦ ꯍꯟꯗꯛ ꯃꯔꯛꯁꯦ ꯍꯥꯏꯗꯤ ꯑꯣꯐꯤꯁ ꯅꯣꯡꯁꯨ ꯈꯔ ꯆꯠꯄꯅꯤꯅ ꯑꯗꯨꯅ ꯊꯕꯛ ꯑꯃ ꯆꯠꯄꯗ ꯁꯤꯗ ꯅꯗꯤ ꯂꯩ ꯍꯥꯏꯇꯥꯥꯔꯦ ꯁꯨꯇꯤ ꯃꯤꯠꯇꯅ ꯁ ꯅꯠꯇꯧꯕ ꯅꯨꯃꯤꯠꯇ ꯇꯧ ꯗ ꯀꯥ ꯗ ꯀꯂꯤꯒ ꯀꯥ ꯂꯣꯏꯁꯤꯟꯕ ꯁꯨꯇꯤ ꯑꯣꯏꯀꯥꯟꯅꯤ ꯂꯣꯏꯁꯤꯟꯕ ꯐꯤꯁꯨ ꯐꯤꯖꯥ ꯑꯁꯤꯒꯨꯝꯕ ꯇꯧꯔꯒ ꯑꯗꯨꯝ ꯌꯦꯜꯂꯤ ꯆꯁꯤꯡꯁꯨ ꯏꯁꯥꯅ ꯑꯗꯨꯝ ꯍꯣꯠꯅꯖꯔꯕꯅꯤꯅ ꯍꯧꯖꯤꯛꯇꯤ ꯃꯇꯝꯁꯨ ꯄꯥꯛ ꯐꯪꯗꯦ ꯑꯗꯣ ꯋꯥꯁꯨ ꯋꯥꯏꯗ
ꯎꯝ
ꯄꯣꯊꯥꯕꯩ ꯃꯇꯝꯁꯨ ꯐꯪꯗꯦ ꯊꯕꯛꯀꯤ ꯄ꯭ꯔꯦꯁꯥ ꯄꯥꯝꯗ꯭ꯔꯗꯤ ꯌꯥꯗꯕꯅꯤꯅ ꯋꯥꯕꯁꯤ ꯈꯔꯗꯤ ꯍ ꯍꯇꯥꯔꯦꯕ
ꯑꯗꯨ ꯏꯇꯥꯎ ꯑꯗꯨꯝ ꯁꯨꯇꯤ ꯂꯩꯀꯥꯟꯅ ꯑꯗꯨꯝ ꯏꯇꯥꯎ ꯑꯗꯨꯝ ꯐꯣꯟ ꯑꯗꯨꯝ ꯇꯧꯕꯤꯔꯛꯑꯣ ꯑꯩꯈꯣꯏꯁꯨ ꯏꯇꯥꯎ ꯑꯁꯨꯝ ꯍꯥꯏꯇꯥꯔꯦ ꯏꯇꯥꯎ ꯅꯍꯥꯟꯒꯤ ꯑꯩꯅ ꯍꯣꯏ ꯁꯨꯝ ꯊꯕꯛ ꯑꯃ ꯑꯩꯇꯥꯎ ꯑꯩꯅ ꯁꯨꯅꯥꯅ ꯑꯃ ꯊꯥꯖꯤꯟꯕꯗ ꯊꯕꯛꯀꯤ ꯑꯃ ꯑꯩꯈꯣꯏ ꯂꯝꯖꯦꯟ ꯆꯦꯟꯕ ꯀꯩꯅꯣ ꯇꯧꯕꯒꯤ ꯑꯩꯈꯣꯏꯒꯤ ꯑꯗꯣ ꯑꯦꯇꯥꯎꯗ ꯂꯝꯖꯦꯟꯕꯨꯗꯤ ꯆꯦꯟꯕ ꯂꯣꯏꯈ꯭ꯔꯦꯕꯀꯣ ꯑꯗꯨ ꯏꯇꯥꯎ ꯐꯪꯗꯦ ꯄꯂꯛ ꯇꯨꯖꯗꯨ ꯈꯜꯂꯛꯄꯁꯨ ꯑꯣꯏꯁꯅꯨ ꯍꯥꯏꯇꯥꯔꯦ ꯊꯕꯛꯇꯨ ꯍꯥꯏꯗꯤ ꯂꯝꯖꯦꯟꯗꯣ ꯑꯩꯈꯣꯏ ꯌꯥꯝ ꯋꯥꯅꯁꯨ ꯆꯦꯟꯈ꯭ꯔꯦꯕ ꯑꯩꯗꯣ ꯑꯗꯨꯒꯤ ꯑꯗꯨꯗꯒꯤ ꯑꯗꯨꯗ ꯆꯪꯕ ꯆꯤꯟꯖꯥꯛ ꯗꯥꯏꯠ ꯅꯣꯡꯁꯤ ꯐꯖꯅ ꯆꯥꯈ꯭ꯔꯦ ꯃꯃꯥꯡꯗ ꯄꯩꯁꯥꯕꯨꯗꯤ ꯉꯝꯅꯕ ꯑꯗꯨꯝ ꯇꯧꯔꯦ ꯇꯥꯎ ꯍꯥꯏꯇꯥꯔꯦ ꯊꯕꯛꯇꯣ ꯈꯟꯗꯕꯗꯤ ꯌꯥꯗꯕꯅꯤꯅꯀꯣ ꯇ ꯑꯗꯨꯅꯤ ꯊꯁꯤ ꯈꯜꯂꯔꯤꯛ ꯈꯤꯇꯪ ꯋꯥꯈꯜꯁꯦ ꯅꯨꯡꯉꯥꯏꯗꯣꯏꯅꯦꯅ ꯈꯟꯖꯔꯤꯕ
ꯍꯣꯏꯩꯅꯁꯨ ꯍꯥꯟꯅꯗꯤ ꯑꯩꯁꯨ ꯄꯤꯛꯏꯉꯦꯗꯁꯨ ꯍꯥꯏꯗꯤ ꯍꯥꯟꯅꯣ ꯆꯦꯟꯕ ꯈꯣꯠꯄ ꯈꯔ ꯑꯗꯨꯝ ꯆꯦꯟꯗ ꯈꯣꯠꯇ ꯇꯧꯕꯅꯤꯅ ꯑꯗꯨꯝ ꯐꯖꯅ ꯆꯦꯜꯂꯝꯒꯅꯦꯁꯨ ꯈꯜꯂꯤ ꯑꯗꯣ ꯚꯥꯏ ꯑꯗꯨ ꯌꯥꯎꯔꯛꯀꯅꯤꯗ ꯚꯥꯏ ꯀꯔꯤꯁꯨ ꯍꯦꯟꯖꯤꯟꯅ ꯈꯟꯕ ꯈꯣꯠꯄ ꯇꯧꯔꯨꯒꯅ ꯑꯗꯨꯝ ꯌꯥꯎꯔꯛꯀꯅꯦ ꯚꯥꯏ ꯐꯖꯩ
ꯎꯝ ꯌꯥꯎꯅꯤ ꯌꯥꯎꯅꯤ ꯑꯗꯨꯅꯤ ꯑꯩꯅ ꯈꯜꯂꯤꯁꯦ ꯏꯇꯣ ꯁꯥꯟꯅ ꯈꯣꯠꯅꯕꯁꯦ ꯑꯩꯈꯣꯏ ꯏꯇꯥꯎ ꯎ ꯁꯤꯐꯚꯥꯏꯁꯤ ꯌꯥꯝ ꯄꯥꯝꯕ ꯑꯉꯥꯡ ꯑꯣꯏꯔꯤꯉꯩꯗꯒꯤ ꯏꯇꯥꯎꯅꯁꯨ ꯈꯪꯈꯤꯗꯨꯅꯤ ꯁꯤꯐꯥꯏꯒꯤ ꯊꯕꯛꯁꯦ ꯑꯃꯇꯪ ꯐꯪꯉꯅꯤ ꯑꯗ ꯀꯣ ꯏꯇꯥꯎ ꯈꯟꯖꯕ ꯂꯝꯖꯦꯟꯁꯤ ꯀꯟꯅ ꯆꯦꯜꯂꯒ ꯍꯟꯗꯛꯇꯤ ꯑꯦ ꯄꯩꯁꯥ ꯇꯤꯡꯉꯁꯨ ꯇꯤꯡꯉ ꯍꯟꯗꯛꯇꯤ ꯀꯩꯅꯣ ꯇꯧꯔꯒꯦꯗ ꯆꯠꯂꯨꯅ ꯐꯔꯦꯕꯩ ꯇꯥꯎꯁꯅꯨ ꯈꯔꯕꯨꯁꯨ ꯑꯗꯨꯃꯥꯏꯅ ꯇꯧꯔꯒ ꯈꯟꯕꯁꯨ ꯑꯣꯏꯁꯅꯨ ꯑꯗꯨ ꯑꯗꯨ ꯑꯩꯈꯣꯏꯒꯤ ꯃꯃꯥ ꯑꯩꯈꯣꯏꯒꯤ ꯀꯩꯅꯣ ꯇꯧꯕ ꯎ
ꯍꯥꯏꯥꯏꯕ
ꯑꯩꯈꯣꯏ ꯍꯧꯖꯤꯛꯀꯤ ꯀꯩꯅꯣꯒꯤ ꯎ ꯑꯩꯈꯣꯏ ꯁꯥꯟꯅꯕꯒꯤ ꯍꯥꯏꯇꯥꯥꯔꯦꯅꯦ ꯑꯩꯈꯣꯏꯒꯤ ꯀ꯭ꯔꯤꯀꯦꯠ ꯁꯥꯟꯅꯕꯒꯤ ꯑꯩꯈꯣꯏꯒꯤ ꯅꯍꯥꯟ ꯑꯩꯈꯣꯏꯒꯤ ꯑ ꯑꯃ ꯆꯤꯜꯂꯦꯕ ꯍꯥꯏ ꯇꯅꯥꯃꯦꯟ ꯑꯃ ꯁꯤꯤꯜꯂꯦꯕ ꯑꯩꯈꯣꯏꯒꯤ ꯈꯨꯠ ꯑꯩꯈꯣꯏꯒꯤ ꯈꯨꯟꯗꯨꯗ ꯍꯥꯏꯇꯥꯔꯦꯅꯦ ꯑꯗꯨ ꯌꯥꯝ ꯅꯨꯡꯉꯥꯏꯈꯤ ꯍꯥꯏꯇꯥꯔꯦꯅꯦ ꯅꯦ ꯏꯇꯥꯎ ꯍꯟꯗꯛꯄꯨꯗꯤ ꯑꯩꯈꯣꯏꯅ ꯂꯧꯔꯦ ꯑꯗꯨꯒꯤ ꯅꯨꯡꯉꯥꯏꯕ ꯐꯣꯡꯗꯣꯛ ꯇꯔ ꯁꯨꯝ ꯍꯥꯏꯔꯛꯏꯅꯤ ꯐꯠꯇꯦ ꯇꯥꯎ ꯍꯥꯏꯗꯤ ꯃꯅꯥꯕꯨꯗꯤ ꯌꯥꯝ ꯆꯥꯎꯗꯦꯕ ꯍꯥꯏꯇꯥꯔꯦ ꯑꯗꯣ ꯆꯥꯎꯗ꯭ꯔꯒꯁꯨ ꯑꯗꯨꯝ ꯑꯩꯈꯣꯏꯅ ꯁꯥꯟꯅꯔꯤꯕ ꯑꯣꯄꯣꯅꯦꯟ ꯑꯗꯣ ꯑꯗꯨꯝ ꯍꯥꯏꯔꯛꯑꯦ ꯑꯗꯨ ꯃꯊꯪ ꯃꯊꯪ ꯁꯤꯜꯂꯛꯄꯗꯁꯨ ꯑꯗꯨꯝ ꯃꯥꯏ ꯄꯥꯛꯅꯕ ꯑꯗꯨꯝ ꯍꯥꯏꯗꯤ ꯑꯩꯈꯣꯏꯒꯤ ꯀꯩꯅꯣ ꯄ꯭ꯂꯦꯌꯔꯁꯤꯡꯒꯁꯨ ꯑꯗꯨꯝ ꯐꯖꯅ ꯁꯥꯟꯅꯩꯑꯕ ꯂꯩ ꯇꯥꯎꯔꯤ ꯌꯦꯡꯕꯁꯨ ꯐꯪꯗ꯭ꯔꯃꯤꯅꯦ ꯍꯣꯏ ꯁꯥꯟꯅꯕ ꯎꯝ
ꯁꯥꯟꯅ ꯈꯣꯠꯅꯕꯗ ꯚꯥꯏꯒꯤꯁꯤ ꯌꯥꯝꯅ ꯏꯤꯏꯉꯦ ꯑꯗꯩ ꯊꯋꯥꯏ ꯌꯥꯎꯔꯛꯄꯅꯤꯅꯀꯣ ꯑꯗꯣ ꯌꯥꯋꯥ ꯀꯅꯤꯁꯨ ꯊꯥꯖ ꯃꯥꯏ ꯄꯥꯎ ꯊ ꯄꯥꯏꯣ ꯑ ꯑꯗꯨꯗꯤ ꯃꯥꯏꯁꯨ ꯄꯥꯂꯛꯕꯅꯤꯅ ꯏꯟꯁꯥꯡ ꯆꯥꯅꯕ ꯍꯧꯕ ꯀꯩꯒꯨꯝ ꯈꯔꯗꯤ ꯆꯥꯟꯅꯔꯝꯒꯅꯤ ꯑꯗꯨꯝ ꯆꯥꯟꯅꯗꯕ꯭ꯔꯥ ꯀꯃꯥꯏꯅ ꯇꯧꯋꯤ
ꯃꯥ ꯑ ꯆꯥꯏ ꯆꯥꯏ ꯏꯇꯥꯎ ꯑꯩꯈꯣꯏꯒꯤ ꯅꯍꯥꯟ ꯑꯩꯈꯣꯏꯒꯤ ꯐꯥꯏꯅꯦꯟ ꯀꯥꯁꯤꯜꯂꯃꯤꯅꯀꯣ ꯏꯇꯥꯎ ꯑꯩꯈꯣꯏꯒꯤ ꯂꯧꯔꯕꯃꯤꯅ ꯍꯥꯏ ꯍꯥꯏꯇꯥꯔꯦꯅꯦ ꯑꯗꯨꯅ ꯑꯩꯈꯣꯏꯒꯤ ꯃꯌꯥꯝ ꯑꯩꯈꯣꯏ ꯑꯩꯈꯣꯏꯒꯤ ꯇꯤꯝꯒꯤ ꯍꯥꯏꯇꯥꯥꯔꯦ ꯃꯌꯥꯝ ꯄꯨꯜꯂꯒ ꯆꯥ ꯑꯃ ꯏꯟꯁꯥꯡ ꯁꯤꯜꯂꯒ ꯆꯥꯔꯦ ꯑꯩꯈꯣꯏ ꯍꯥꯏꯇꯥꯔꯦ ꯑꯩꯈꯣꯏꯅꯍꯥꯟ ꯌꯥꯝꯕꯨꯅꯤ ꯄꯥꯠ ꯑꯆꯧꯕ ꯑꯃ ꯂꯩꯕꯗꯣ ꯑꯗꯨꯒꯤ ꯃꯄꯥ ꯑꯗꯨꯒꯤꯗꯨ ꯐꯖꯅ ꯁꯦꯝꯈ꯭ꯔꯦꯕ ꯑꯩꯖꯤꯣꯏꯁꯤꯦ ꯇꯥꯎꯅ ꯆꯥꯛ ꯌꯦꯟꯁꯥꯡ ꯆꯥꯅꯕ ꯀ ꯑꯩꯈꯣꯏꯒꯤ ꯑꯗꯨꯃꯥꯏꯅ ꯇꯧꯕꯤꯐꯝ ꯍꯥꯏꯇꯥꯔꯦ ꯃꯤꯁꯨ ꯃꯌꯥꯝ ꯂꯥꯛꯄ ꯍꯥꯏꯇꯥꯔꯦ ꯁꯨꯃꯥꯏꯅ ꯇꯧꯕ ꯑꯗꯨꯒꯤ ꯃꯐꯝꯗꯨ ꯆꯠꯂꯒ ꯅꯨꯡꯉꯥꯏꯔꯦ ꯍꯥꯏꯇꯥꯔꯦ ꯏꯗꯥꯎ ꯑꯩꯁꯤꯁꯨꯨ ꯂꯥꯏꯅ ꯂꯥꯡꯉꯦ ꯃꯐꯝꯗꯣ
ꯃꯤ ꯏ ꯅꯄꯂ ꯄꯨꯠꯁꯤꯗ ꯑꯩ ꯆꯠꯅꯤꯡꯉꯩ ꯂꯥꯛꯅꯤꯡꯉꯤ ꯌꯨꯝ ꯂꯣꯡꯔꯁꯤ
ꯃꯥꯅꯦ - ꯃꯥꯅꯦ ꯏꯇꯥꯎ꯫
ꯍꯣꯏꯌꯦ꯫
ꯌꯥꯝ ꯁꯨꯇꯤ ꯐꯪꯕ ꯎꯗꯦ ꯍꯟꯗꯛ ꯁꯨꯇꯤ ꯐꯪꯕꯒꯕꯨꯗꯤ ꯑꯩ ꯊꯣꯛꯂꯛꯀꯅꯤ ꯁꯣꯏꯗꯅ ꯚꯥꯏ ꯑꯗꯨꯗ꯫ ꯑꯅꯧ- ꯑꯅꯧꯕ ꯚꯥꯏꯅ ꯈꯪꯕ ꯃꯐꯝꯁꯤꯡꯁꯦ ꯑꯗꯨꯝ ꯈꯔ ꯄꯨꯕꯤꯔꯣ ꯍꯥꯏꯕ ꯇꯥꯔꯦ꯫ ꯑꯩꯅ ꯑꯗꯨꯝ ꯄꯨꯕꯤꯕ ꯇꯥꯕꯅꯤ ꯫
ꯑ
ꯆꯠꯁꯦ ꯏꯇꯥꯎ ꯐꯖꯅ ꯍꯥꯏꯗꯤ ꯆꯠꯇꯕꯁꯨ ꯏꯇꯥꯎꯁꯨ ꯆꯠꯅꯤꯡꯉꯝ ꯎꯝ꯫
ꯃꯧꯁꯤꯕꯨ ꯍꯧꯖꯤꯛꯁꯤꯕꯨ ꯀꯅꯥ-ꯀꯅꯥ ꯂꯩꯒꯦ?
ꯑꯃꯨꯛ ꯍꯥꯏꯔꯛꯑꯣ ꯑꯣ ꯑꯩꯁꯤ ꯏꯇꯥꯎ ꯍꯧꯖꯤꯛꯁꯦ ꯫ ꯑꯣ꯫ ꯑꯩꯁꯤ ꯍꯧꯖꯤꯛ- ꯍꯧꯖꯤꯛ ꯑꯩꯈꯣꯏꯒꯤ ꯀꯩꯅꯣ ꯇꯧꯏ ꯎꯝ꯫ ꯑꯁ ꯊꯕꯛꯁꯨ ꯀꯩꯅꯣ ꯇꯧꯈꯤꯗ꯭ꯔꯦ ꯏꯇꯥꯎ ꯊꯕꯛꯁꯨ ꯑꯩꯈꯣꯏ꯫ ꯁꯤꯐꯥꯏꯒꯤ ꯌꯨꯝꯁꯨ꯫ ꯁꯥꯟꯅꯕ ꯍꯥꯏꯅ ꯀꯟꯅ ꯇꯧꯔꯤꯕ ꯑꯗꯨꯒꯤ ꯃꯤꯁꯨ ꯈꯔ ꯆꯤꯟꯕ ꯉꯁꯤ꯫ ꯑꯩꯈꯣꯏꯒꯤ ꯃꯃꯥ ꯕꯕꯥꯁꯨ ꯑꯗꯨꯝ ꯂꯩꯗꯤ- ꯂꯩꯔꯤ ꯑꯗꯥ ꯍꯥꯏꯗꯤ ꯃꯁꯥ ꯑꯅꯥ ꯑꯌꯦꯛ ꯄꯨꯗꯤ ꯌꯥꯎꯗꯦꯕ
ꯍꯜꯂꯛꯄꯗꯤ ꯏꯇꯥꯎ ꯑꯗꯨ ꯏꯇꯥꯎ ꯍꯣꯏ꯫
ꯚꯥꯏ ꯑꯩꯈꯣꯏꯁꯦ ꯑꯅꯥ- ꯑꯅꯥ ꯑꯌꯦꯛꯇꯤ ꯌꯥꯎꯗꯦ ꯑꯅꯥ ꯑꯌꯦꯛ ꯌꯥꯎꯗ꯭ꯔꯕꯅꯤꯅ ꯫ ꯎꯝ ꯅꯨꯡꯉꯥꯏꯅ ꯂꯩꯔꯦ ꯑꯗꯣ ꯚꯥꯏ ꯑꯩ ꯍꯣꯏ ꯀꯩꯅꯣꯝꯇ ꯍꯪꯒꯦꯅꯦ ꯚꯥꯏ ꯍꯣꯏ ꯃꯥꯗꯨꯕꯨ ꯍꯥꯟꯅ ꯕꯤ ꯄꯤ ꯅꯧꯕꯒꯤ ꯆꯥꯕꯔꯣ ꯀꯃꯥꯏꯅ ꯇꯧꯔꯤ?
ꯑꯣ ꯕꯤ ꯄꯤ ꯒꯤꯗꯨꯔꯣ ꯍꯥꯏꯁꯦ꯫
ꯑꯧ꯫
ꯑꯣ ꯏꯇꯥꯎ ꯑꯗꯨꯅꯦ ꯑꯩꯅ ꯍꯥꯏꯁꯦ ꯑꯁ ꯑꯩꯁꯨ ꯏꯇꯥꯎ꯫ ꯏꯇꯥꯎ ꯑꯗꯨ ꯒꯨꯂꯤꯗꯨꯣ ꯑꯗꯨꯝ ꯍꯧꯖꯤꯛ ꯑꯗꯨꯝ ꯅꯍꯥꯟ ꯃꯥꯒꯤ ꯑꯅꯥꯕꯗꯨ ꯇꯧꯔꯛꯄꯒꯤ ꯑꯗꯨꯝ ꯆꯥꯔꯤ ꯍꯥꯏꯇꯥꯔꯦ ꯏꯏꯥꯎ ꯐꯕꯨꯗꯤ ꯐꯥꯅꯤꯗ ꯍꯥꯏꯗꯤ ꯃꯥꯒꯤ ꯍꯤꯗꯥꯛꯇꯣ ꯐꯖꯅ ꯄꯤꯖ -ꯃꯥꯒꯤ ꯍꯤꯗꯥꯛꯇꯣ ꯐꯖꯅ ꯆꯥꯕ ꯊꯥ ꯇꯔꯨꯛꯃꯨꯛ ꯆꯥꯎ ꯍꯥꯏꯌꯦꯕꯀꯣ ꯑꯗꯨ ꯂꯣꯏꯔꯒ ꯑꯗꯨꯝ ꯐꯅꯤ ꯍꯥꯏꯗ ꯗꯣꯛꯇꯔꯅ꯫ ꯌꯦꯡꯉꯨꯔꯦ ꯚꯥꯏ ꯑꯗꯨꯃꯥꯏ ꯇꯧꯔꯒ ꯐꯅꯤꯅ ꯍꯥꯏ ꯏꯇꯥꯎ ꯉꯥꯏꯕ ꯍꯥꯏꯗꯨꯅꯤ ꯋꯥꯔꯁꯨ ꯋꯥꯅꯥ ꯫
ꯄꯩꯁꯥꯁꯨ ꯌꯥꯝꯅꯗꯤ ꯆꯪꯉꯝꯃꯒꯅꯤ ꯑꯩꯁꯨ ꯄꯥꯡꯅꯤꯡꯕꯅꯦ ꯄꯥꯡꯕꯁꯨ ꯉꯝꯗ꯭ꯔꯦ ꯑꯩꯁꯨ ꯌꯨꯝ ꯊꯣꯛꯂꯛꯂꯒ ꯚꯥꯏꯈꯣꯏꯗ ꯐꯖꯅ ꯅꯣꯡꯃꯥ ꯂꯥꯛꯂꯒ ꯑꯥ ꯃꯇꯦꯡ ꯑꯃꯨꯛ ꯐꯖꯅ ꯄꯥꯡꯑꯒꯦ ꯑꯗꯣ ꯚꯥꯏ ꯑꯩꯁꯦ ꯍꯧꯖꯤꯛꯁꯦ ꯑꯗꯨꯝ - ꯑꯅꯥ ꯑꯌꯦꯛꯄꯨ ꯌꯥꯎꯗ꯭ꯔꯗꯤ ꯑꯗꯨꯝ ꯌꯥꯔꯦꯗ ꯚꯥꯏ -ꯚꯥꯏ ꯍꯣꯏꯁꯨ
ꯃꯥꯟꯅꯦ- ꯃꯥꯟꯅꯦ ꯍꯣꯏ ꯃꯥꯟꯅꯦ ꯃꯥꯟꯅꯦ
ꯑꯅꯥ ꯑꯌꯦꯛ ꯌꯥꯎꯗꯕꯤꯗ ꯐꯖ- ꯐꯖꯅ ꯂꯩꯔꯣ ꯚꯥꯏ ꯑꯗꯣ ꯉꯁꯤ ꯑꯗꯨꯗꯤ ꯊꯦꯟꯈ꯭ꯔꯦ ꯊꯝꯃꯥꯒꯦ ꯚꯥꯏ ꯉꯁꯤ
ꯍꯣ-ꯍꯣꯏ ꯌꯥꯏ ꯌꯥꯏ ꯇꯥꯎ ꯊꯝꯃꯁꯤ ꯊꯝꯃꯦ ꯎꯝ